ꯍꯜꯂꯣ ꯇꯥꯕ꯭ꯔꯣ
ꯑꯣ ꯇꯥꯏ ꯇꯥꯏ ꯌꯦ ꯀꯗꯧꯔꯤꯒ
ꯑꯦꯁ ꯁꯨꯝ ꯂꯩꯔꯝꯃꯤꯅꯦ ꯊꯕꯛ ꯂꯔꯛꯄꯒꯤ ꯆꯥ ꯊꯛꯑꯝꯃꯤꯅꯦ ꯅꯪꯅꯤꯒ ꯂꯣꯏꯅꯣ
ꯑꯦꯁ ꯊꯕꯛ ꯂꯨꯔꯕ ꯑꯩꯁꯦ ꯌꯨꯝꯗ꯭ꯔꯣ
ꯑ ꯌꯨꯝꯗ ꯉꯁꯤ ꯑꯣꯞꯅꯦ ꯑ ꯑꯥ ꯇꯨ ꯇꯨꯔꯦꯟ ꯃꯄꯥꯟꯒꯤ ꯁꯝꯄꯜ ꯈꯔ ꯍꯧꯕꯗꯣ ꯑ ꯍꯥꯏꯗꯠꯂꯨꯕ ꯑꯗꯨ
ꯑꯣ ꯊꯕꯛ ꯌꯥꯝ ꯆꯤꯜꯂꯨ ꯃꯥꯜꯂꯦꯀꯣ ꯊꯕꯛ ꯌꯥꯝ ꯐꯕ ꯃꯥꯜꯂꯦꯀꯣ ꯁꯇꯤ ꯅꯨ ꯁꯇꯤ ꯅꯨꯃꯤꯠꯁꯤꯗ ꯅꯥꯈ꯭ꯔꯦꯅꯦ
ꯑ ꯁꯨꯇꯤ ꯁꯨꯇꯤꯒꯁꯦ ꯂꯦꯝꯅ ꯊꯥꯗꯕꯤꯅꯤ
ꯑꯣ ꯊꯥꯗꯅꯦ ꯅꯩꯔꯦꯗ ꯄꯣꯠ ꯄꯥꯏꯔꯣꯏꯗ꯭ꯔꯣ ꯁꯤꯗꯤ
ꯑꯦꯁ ꯉꯁꯤ ꯇꯥꯔꯔꯣꯏ ꯄꯥꯛ ꯇꯧ ꯌꯥꯕ ꯅꯠꯇꯦ
ꯑꯥ ꯑ ꯌꯥꯝ ꯇꯣꯏꯅ ꯇꯧꯕꯅꯣꯗ
ꯎ ꯎꯝ ꯃꯔꯛ ꯃꯔꯛꯇ ꯇꯧꯍꯜꯂꯣꯏꯣꯔꯦꯅ
ꯃꯃꯛꯇ ꯇꯧꯔ ꯂꯣꯏꯔꯦ ꯈꯔ ꯈꯔ ꯍꯥ ꯍꯦꯟꯖꯤꯟ ꯅꯨꯕꯤꯗ ꯍꯥ ꯇꯧꯦ ꯑ ꯁꯥꯇꯤ ꯀ ꯍꯥꯏ ꯍꯥ ꯊꯤ ꯈꯅꯤꯉꯦ
ꯀꯟꯊ ꯀꯟꯊ ꯅꯠꯇꯗꯤ ꯍꯥ ꯔ
ꯑꯁ ꯅꯨꯡꯉꯥꯏꯗ ꯆꯥꯛ ꯌꯦꯟꯁꯥꯡ ꯊꯣꯡꯉꯕꯣ ꯀꯃꯥꯏꯅ ꯇꯧꯕ ꯀꯃꯥꯏꯅ ꯇꯧꯔꯤꯒꯦ ꯀꯃꯥꯏꯅ ꯇꯧꯔꯤꯒꯦ
ꯊꯣꯡꯗꯨꯗ ꯉꯜꯂꯤꯅ ꯉꯍꯥꯥꯟ ꯂꯩꯔꯕꯨꯗꯤ ꯊꯣꯡꯉꯅꯤ
ꯇꯣꯗ꯭ꯌꯥ
ꯑꯝ ꯉꯜꯂꯤꯉ ꯊꯣꯡꯗ꯭ꯔꯤ
ꯅꯪ ꯊꯣꯡꯅꯔꯣ
ꯑꯁ ꯑꯩꯅ ꯊꯣꯡꯗꯣꯏꯅꯤ
ꯎ ꯑ ꯎ ꯊꯥꯕꯩ ꯄ꯭ꯔꯣꯒꯥ꯭ꯔꯝ ꯑꯨ ꯂꯩꯔ ꯃꯥꯜꯂꯦꯅꯦ
ꯍꯣꯏ ꯂꯩ ꯑꯁ ꯑꯩꯈꯣꯏꯗꯤ ꯗꯔꯀꯥꯔ ꯑꯣꯏꯗ꯭ꯔꯦ ꯑꯗꯨꯒꯨꯝꯕꯗꯤ ꯌꯥꯎꯔꯣꯏ ꯅꯠꯇꯦ ꯑꯌꯨꯛꯇ ꯑꯩꯛꯇ ꯇꯥꯗꯅꯦꯅꯤ ꯑꯗꯨꯗꯅꯦ ꯍ ꯊꯥꯡꯖꯥꯒꯨꯝꯕ ꯑꯣꯞ ꯇꯥꯔꯗꯤ ꯌꯥꯝ ꯇꯟꯕꯅꯦꯕ ꯃꯃꯥꯡꯁꯨ ꯅꯣꯡꯃꯥꯏꯖꯤꯡ ꯈꯨꯗꯤꯡ ꯀꯩꯅꯣ ꯇꯧꯕꯅꯦꯕ ꯂꯥꯁ ꯂꯥꯁ ꯨꯇꯤ ꯑꯗꯨꯝ ꯌꯥꯎꯕꯅꯦꯕ
ꯇꯥꯔꯤꯛ ꯃꯉꯥꯁꯦ ꯀꯩꯅꯣꯁ
ꯐꯂ ꯁꯍꯤꯅꯦ ꯎ ꯃꯥ ꯆꯍꯤꯍꯤꯗꯤ ꯁꯍꯤ ꯆꯨꯞꯄ ꯑꯗꯨꯝ ꯁꯟ ꯅꯣꯡꯃꯥꯏꯖꯤꯡ ꯈꯨꯗꯤꯡꯒꯤ ꯑꯗꯨꯝ ꯇꯧꯈꯕꯅꯦ
ꯎꯝ ꯍꯥꯟꯅꯗꯤ ꯈꯔꯒ ꯇꯧꯔꯝꯅꯦ ꯍꯟꯗꯛꯀꯤꯁꯤꯗꯤ ꯐꯖꯅ ꯃꯤꯁꯦ ꯌꯥꯎꯍꯟꯕꯤꯅꯤ ꯑꯗꯨꯅ
ꯍꯣꯏ
ꯑꯩꯈꯣꯏꯒꯤ ꯀꯩꯅꯣꯕꯨ ꯀꯩꯅꯣꯕꯨ ꯊꯥꯖꯤꯟꯒ꯭ꯔꯖꯥꯔꯣ ꯑꯩꯈꯣꯏꯒꯤꯕꯨ
ꯈꯪꯗꯦꯅꯦ ꯑꯗꯨꯅꯦ ꯑꯩ ꯈꯪꯅꯤꯡꯉꯦ ꯊꯥꯖꯤꯟꯗꯁ꯭ꯔꯦ ꯊꯥꯖꯤꯟꯗ꯭ꯔꯦꯅ ꯒꯌꯥꯅꯦ ꯇꯥꯔꯦ
ꯑꯩ ꯑꯍꯨꯝ ꯌꯧꯁꯤꯂꯑꯦ
ꯎ ꯁꯤꯠ ꯇꯔꯦꯛ ꯇꯔꯦ ꯍꯨꯝꯂ
ꯇꯥꯔꯤꯛ ꯑꯍꯨꯝꯅꯤ ꯉ ꯑꯁꯤ
ꯃꯅꯍꯨꯝ ꯌꯧꯁꯂꯅꯦ ꯍꯥꯏ
ꯎꯝ ꯃꯃꯥꯡꯗꯤ ꯉꯟꯗꯥꯏꯅꯦ
ꯃꯪꯍꯜꯂꯦ ꯃꯪꯗꯤ ꯇꯥꯡ ꯑꯃꯗꯨꯅ ꯑ ꯆꯥꯡꯒ ꯊ
ꯃꯃꯥꯡꯒꯤꯗꯤ ꯃꯣꯏ ꯀꯩꯅꯣ ꯔꯤꯒꯨꯂꯔꯐꯧ ꯆꯪꯗꯦꯕ
ꯍꯣꯏ
ꯈꯣꯏ ꯍ ꯑꯩꯈꯣꯏ ꯑꯃꯨꯛ ꯀꯣꯟꯅ ꯆꯪꯉꯤꯕ
ꯅꯅ ꯋꯥꯔꯝꯕꯅꯤ ꯅꯁꯥꯁꯦ ꯋꯥꯗꯕ꯭ꯔꯣ
ꯇꯤꯂꯥꯏ ꯈꯨꯝꯕꯤ ꯆꯨꯕꯗꯣ ꯑꯥ ꯁꯝꯕꯟ ꯁꯝꯕꯜ ꯃꯌꯥꯁꯤꯅ ꯀꯛꯄꯅ
ꯇꯤꯂꯥꯏꯈꯨꯝꯕꯤ ꯇꯤꯂꯥꯏꯈꯨꯝꯕꯤ ꯌꯥꯝꯃꯤꯅꯦ
ꯑꯇꯤ ꯂꯥꯏꯈꯨꯝ ꯃꯤ ꯉꯥꯛꯇ ꯉꯥꯏꯔꯣꯏꯁꯦ
ꯃꯣꯏ ꯃꯣꯏ ꯃꯇꯝ ꯑꯣꯏꯔ ꯃꯥꯜꯂꯦ
ꯃ ꯑ ꯅꯟꯖꯣꯏꯒꯤꯗꯨ ꯑꯦ ꯑꯃꯗꯨ ꯁꯦꯝꯈ꯭ꯔꯕꯣ
ꯍꯣꯏ
ꯑꯣ ꯍꯧꯖꯤ ꯃꯥ ꯃꯥꯅꯕ ꯉꯨꯥꯏꯅ ꯇꯧꯔꯛꯑꯝꯕ ꯑꯗꯩꯅ ꯇꯧꯍꯧꯗ꯭ꯔꯕ ꯁꯃꯟ ꯀꯟꯅ ꯍꯥꯏꯔꯤ
ꯎꯝꯉꯗꯅ ꯑꯉꯣꯗꯅ ꯑꯁ ꯌꯨꯝ ꯀꯟꯅ ꯍꯥꯏꯅꯤꯡꯉꯤ ꯌꯨꯝ ꯀꯟꯅ ꯍꯥꯏꯅꯤꯡꯉꯥꯏ ꯑꯩꯅ ꯋꯥ ꯇ ꯑꯣꯏꯅꯤ ꯌ ꯀꯟꯅ ꯍꯅꯤꯡꯉꯛꯑꯦ
ꯃꯑꯣ ꯅꯠꯇ꯭ꯔꯣ
ꯃꯥꯅꯦ ꯋꯥꯀꯤꯡ ꯆꯂꯤꯒꯦ
ꯑꯣ
ꯉꯜꯂꯤꯌꯦꯦꯅ ꯆꯥꯛꯇꯨ ꯌꯦꯟꯖꯥꯡ ꯍꯥꯎꯇꯦ ꯕꯣꯔꯥ ꯈꯔ ꯂꯩꯔꯦ ꯆꯥꯔꯁꯨ
ꯀꯩꯖꯥꯡꯅꯣ
ꯀꯣꯕꯤ ꯃꯁꯣꯏꯒ ꯀꯩꯅꯣꯒ ꯀꯥꯡꯪꯁꯣꯏꯅꯦꯩ
ꯍꯟꯗꯛ ꯍꯟꯗꯛ ꯍꯟꯗꯛꯇꯤ ꯍꯥꯎꯇ꯭ꯔ ꯃꯥꯜꯂꯦꯗ ꯑꯃꯗ ꯂꯣꯏꯈꯤꯕ
ꯍꯗ ꯍꯣꯏ ꯑꯅꯤ ꯄꯥꯏꯔꯤꯉꯩꯗꯒꯤ ꯀꯩꯅꯣ ꯌꯥꯝ ꯍꯥꯎꯔ ꯍꯥꯎꯔꯝꯕꯅꯦ ꯍꯧꯖꯤꯛꯇꯤ ꯀꯥꯏꯔꯦꯆꯥ ꯍꯣꯏ ꯌꯥꯏ ꯌꯥꯥꯛꯑꯔꯣꯏꯅꯦ ꯆꯥꯕ ꯏꯍ ꯌꯥꯔꯔꯣꯏ
ꯎꯄꯥꯁꯤꯅ ꯌꯦꯟꯗ ꯀꯅꯥꯒꯅꯣ
ꯍ ꯑ ꯀꯩꯅꯣꯒ ꯑꯔꯒ
ꯑꯣ ꯆꯞ ꯃꯥꯟꯅꯕꯤꯅꯤꯅꯦ ꯊꯧꯕꯕꯨꯗꯤ ꯑꯥꯔꯗꯨꯕꯨꯗꯤ ꯀꯥ ꯍꯦꯅ ꯑꯥꯔ ꯑꯥꯗꯕꯨꯗꯤ ꯀꯥꯏ ꯌꯥꯝꯎ ꯃꯔꯨꯏꯦ
ꯑ
ꯃꯥꯅ ꯀꯩꯅꯣ ꯇꯧꯔꯁꯨ ꯑꯗꯨꯝ ꯍꯥꯎꯔꯝꯒꯅꯦꯕ ꯃꯥ ꯑꯗꯗꯤ ꯃꯊꯪꯗ ꯑꯃꯨꯛ ꯂꯧꯧꯗꯣꯏꯁ ꯇꯤꯝꯅꯤ ꯑꯅꯤ
ꯎꯝ ꯑꯁꯤ ꯑꯗꯨꯗꯨꯅ ꯇꯝ ꯍꯥꯏꯅ ꯄꯜꯂ ꯑꯩꯁꯥꯁꯦ ꯎꯝ ꯉꯁꯥꯏꯁꯨ ꯍꯥꯎꯇꯦ ꯉꯁꯥꯏꯁꯨꯨꯁꯨ ꯍꯥꯎꯇꯦ ꯀꯣꯕꯤ ꯁꯥꯡꯅꯦ ꯍꯥꯎꯇꯦ ꯉꯥꯏ ꯄꯩꯁ ꯈꯔ ꯍꯥꯎꯕꯒ
ꯈꯪꯗꯦꯅ ꯃꯃꯥꯡꯗ ꯁꯤꯟꯂꯒ ꯄꯩꯁꯥꯗꯤ ꯆꯞ ꯃꯥꯟꯅ ꯀꯥꯏꯔꯤꯅꯤ ꯑꯗꯨ ꯀꯃꯥꯏꯅ ꯇꯧꯔꯤꯅꯣ ꯈꯪꯗꯦ
ꯆꯞ ꯃꯥꯟꯅ ꯈꯔ ꯈꯗꯤ ꯌꯥꯝꯅ ꯀꯩꯅꯣ ꯇꯧꯗ꯭ꯔꯒꯁꯨꯀꯣ ꯍꯣꯏ ꯅꯣꯡ ꯐꯥꯗꯣꯛ ꯍꯥꯎꯦ
ꯃꯥꯅꯦ ꯑꯗꯨꯝ ꯊꯣꯡꯉ ꯈꯨꯗꯤꯡ ꯍꯥ ꯁꯉꯨ ꯌꯥꯗ ꯌꯦ ꯀ ꯃꯥꯥꯏ ꯍ ꯑꯗꯨꯅꯨꯡ ꯭ꯌꯥꯟ ꯇꯁ ꯂꯥꯥꯛ꯭ꯔ
ꯇꯗꯪ ꯂꯧꯔ ꯏꯟꯖꯥꯡ ꯂꯩꯔ ꯆꯥꯕꯤꯁꯨ ꯌꯥꯝ ꯂꯥꯛꯑꯅꯦꯕ
ꯃꯥꯅꯦ ꯏꯟꯖꯥꯡ ꯂꯧꯕꯁꯨ ꯏꯟꯖꯥꯡ ꯂꯩꯩꯕꯁꯨ ꯆꯥꯔꯥꯗꯤ ꯌꯥꯡꯈꯩ ꯌꯥꯡꯈꯩ ꯍꯥꯏꯔꯣꯀꯣ ꯌꯥꯡꯈꯩ ꯌꯥꯡꯈꯩ ꯑꯁ ꯊꯥ ꯅꯨꯡꯇꯤꯒꯤ ꯌꯥꯡꯈꯩ ꯈꯔꯗꯤ ꯊꯥꯗ
ꯑꯁ ꯅꯣꯡꯃꯗ ꯅꯣꯡꯃꯗ ꯑꯅꯤ ꯂꯩꯔꯗꯤ ꯆꯥꯝꯃ ꯂꯩꯔꯗꯤ
ꯃꯥꯅꯦ
ꯑꯩ ꯑꯩ ꯀ ꯅꯨꯡꯗꯥꯡꯒ ꯆꯥꯗꯣꯏꯅꯦꯕ
ꯈꯪꯗ꯭ꯔꯦ ꯇꯧꯋꯦ ꯒ꯭ꯌꯥꯟ ꯇꯥꯁꯤ ꯒ꯭ꯌꯥꯟ ꯇꯥꯁꯤꯂꯛ ꯇꯕ ꯍꯥꯏꯥꯏꯗꯣ
ꯎꯝ ꯉꯁꯤ ꯐꯥꯥꯁꯂꯣ ꯂꯥꯁꯂꯣ
ꯂꯥꯁꯅꯦ
ꯑꯣ ꯂꯣ ꯑꯦꯔꯁꯨ
ꯂꯣꯏꯔꯦ ꯑꯩꯒ ꯁꯤꯦꯟꯅꯒꯗꯕꯁꯨ ꯏꯟꯖꯥꯡ ꯍꯥꯎꯇꯦ ꯆꯥꯛ ꯆꯥꯗꯕꯤ ꯀꯪ ꯍꯟꯅ ꯊꯣꯛꯂꯦ ꯉꯁꯤ ꯅꯍꯥꯟꯈꯩꯗꯤ ꯊꯦꯡ ꯇꯦꯡꯁꯤꯟꯕꯅꯦ ꯏꯟꯁꯥꯡ ꯍꯥꯎꯇꯕꯁꯦ ꯃꯣꯔꯣꯝꯗ ꯐꯗꯤ ꯐꯕꯖꯅꯤ ꯁꯤꯒꯜ ꯉꯟꯅꯒꯊꯣꯛꯂꯄ ꯆꯥꯛ ꯆꯥꯗꯕ ꯑꯣꯏꯔꯒ ꯍꯣꯏ ꯌꯥ ꯍꯥꯎꯗꯤ ꯁꯥꯏ ꯌꯥ
ꯎ ꯀꯗꯧꯅꯤ ꯀ ꯁ ꯀꯩꯅꯣ ꯍꯋꯥꯏ ꯊꯣꯡꯕ꯭ꯔꯥ ꯅꯠꯇ꯭ꯔ ꯁꯧꯕꯒ꯭ꯔꯤ ꯊꯣꯡꯕ꯭ꯔꯥ ꯑꯃ ꯇꯧꯔꯒꯦ
ꯎꯝ ꯍꯋꯥꯏ ꯊꯣꯡꯅ ꯁꯧꯔꯤ ꯍꯥꯞꯁꯨ ꯍꯥꯎꯗꯥꯅꯦ
ꯃꯥꯑꯣꯦ
ꯎꯝ ꯑꯩꯈꯣꯏ ꯎꯝ ꯑꯩꯈꯣꯏ ꯏꯁꯥ ꯏꯁꯥ ꯊꯣꯛꯣꯛ ꯍꯥꯝꯅꯤ ꯉꯥꯏ ꯌꯥꯕ ꯊꯥꯛꯆꯜꯂ
ꯁꯥꯅꯛꯑꯦ ꯌꯥꯝ ꯀꯩꯅꯣ ꯇꯧꯗꯁꯨ ꯑꯥ ꯃꯣꯏ ꯑꯗꯨꯕꯨꯗꯤ ꯀꯤꯠꯆꯟꯅꯦꯅ ꯍꯥꯎꯋꯦ
ꯎꯝ ꯃꯅꯤ ꯑꯗꯤ ꯀꯩꯅꯣ ꯍ ꯏ
ꯎꯝ ꯍꯥꯏꯗꯤ ꯃꯥꯏ ꯑꯇꯥꯎꯕ ꯃꯍꯤꯒ ꯍꯩꯖꯤꯜꯂꯒ ꯑꯗꯩꯗꯤ ꯌꯦꯔꯨꯝ ꯃꯍꯤꯒꯥꯗꯣ ꯍꯩꯖꯤꯜꯂꯒ ꯑꯗꯨꯝ ꯌꯥꯝ ꯍꯥꯎꯋꯦꯕ
ꯎꯝ
ꯑꯗꯨꯅ ꯑꯁꯣꯟ ꯋꯥꯟꯒꯤ ꯑꯁꯣꯟꯗꯤ ꯑꯥ ꯀꯩꯅꯣ ꯑ ꯑꯦ ꯁꯣꯒꯥꯗꯗꯤ ꯑꯁꯣꯝꯗꯒꯤꯩ ꯂꯧꯔ ꯂꯧ ꯆꯥꯏꯌꯦꯕ
ꯎꯝ ꯑꯁ ꯑꯩꯈꯣꯏ ꯀꯩꯅꯣ ꯃꯝꯃꯒ ꯂꯣꯏ ꯆꯥꯕꯅꯦ ꯑꯗꯨꯗꯤ ꯂꯧꯔ ꯂꯧꯔ
ꯍꯥꯏꯗꯤ ꯑꯩꯈꯣꯏꯒꯤ ꯀꯤꯠꯆꯟꯒꯤ ꯑꯣꯏꯅꯗꯤ ꯀꯩꯁꯨ ꯌꯧꯗ꯭ꯔꯦꯕ ꯃꯣꯗꯨꯅ ꯍꯂꯦꯣ
ꯃꯥꯅꯦ ꯕꯝꯕꯣꯅ ꯍꯦꯟ ꯈꯔꯦ
ꯅꯖ ꯅꯍꯥ ꯌꯥꯝꯕ ꯑꯍꯨꯝ ꯃꯔꯤ ꯁꯨꯕ
ꯎꯝ ꯃꯥꯅꯦ ꯆꯝꯐꯨ ꯆꯝꯐꯨꯗꯒꯤ ꯀꯩꯅꯣꯗꯒꯤ ꯍꯋꯥꯏꯗꯒꯤ
ꯆꯝꯐꯣꯠ ꯌꯥꯅꯤ ꯍꯋꯥꯏ ꯌꯥꯅꯤ ꯉꯥ ꯑꯇꯥꯎꯕ ꯑꯇꯥꯎꯕ ꯊꯣꯡ ꯑꯃ ꯌꯥꯅꯤ ꯊꯣꯡꯁꯨ ꯕꯣꯔꯤꯅꯤ ꯕꯣꯔꯤ ꯍꯥꯏꯇꯥꯔꯦ
ꯣꯔꯥ ꯑꯦꯟ
ꯄꯀꯧꯔꯥ
ꯄꯈꯔꯥꯒ
ꯑ
ꯎꯝ
ꯃꯍꯁꯨ ꯑꯗꯨꯝ ꯍꯥꯎꯋꯦꯕ ꯊꯥꯎ ꯑꯃ ꯌꯥꯎꯕꯅꯦ
ꯎꯝ
ꯑꯃꯥꯡꯦ ꯑꯩꯈꯣꯏꯅ ꯁꯣꯛ ꯇꯧ ꯇꯧ ꯆꯥꯕꯗꯨꯅ ꯍꯦꯟꯅ ꯍꯥꯎꯋꯦꯕ
ꯎꯝ ꯑꯍꯥꯎꯗꯤ ꯆꯥꯕ ꯌꯥꯔꯕꯅꯦ ꯊꯥ ꯉꯁꯤ ꯍꯟꯗꯛ ꯊꯥꯁꯦ ꯑꯍꯥꯎꯕ ꯑꯃ ꯆꯥꯗꯦ ꯃꯣꯏ ꯄꯥꯏꯕꯅꯦ ꯍꯌꯦꯡ ꯆꯥꯗꯣꯏꯔꯥ ꯎꯝ ꯅꯣꯡꯃꯥꯏꯖꯤꯡꯅꯤ ꯁꯣ ꯆꯥꯖꯥꯔꯣꯏꯔꯕ ꯅꯤꯡꯊꯧꯀꯥꯕ ꯑꯗꯨꯒꯨꯝꯕ ꯆꯥ ꯆꯥꯅꯤ ꯍꯥꯏꯗꯤ ꯑꯣꯐꯤꯁ ꯑꯩꯣꯏ ꯀꯥꯡꯕꯨ ꯃꯣꯏ ꯍꯥꯏꯒꯠꯄ ꯇꯥꯏꯃꯤꯡꯗꯣ ꯃꯇꯝꯗ ꯍꯦꯛꯁꯦ ꯊꯣꯡꯉꯦꯕ ꯃꯥꯏꯖꯤꯗꯤ ꯃꯣꯏ ꯀꯥꯔꯛ ꯅꯃꯥꯏꯅꯤ ꯃꯣꯏ ꯀꯥꯔꯛꯇꯕꯅꯤꯅ ꯊꯣꯡꯗ꯭ꯔꯦꯗꯅ
ꯍꯥꯏꯗꯤ ꯑꯦ ꯀꯩ ꯏꯟꯁꯥꯡ ꯇꯧꯔꯦ ꯍꯥꯏꯅ ꯍꯪꯅꯔꯀꯥꯟꯗ ꯑꯦ ꯑꯗꯨ ꯇꯧꯔꯦ ꯍꯥꯏꯗꯤ ꯐꯖꯩꯗꯅ ꯃꯣꯏꯁꯨ ꯀꯣꯛꯑꯅꯤꯅꯦ ꯑꯗꯨ ꯅꯤꯡꯊꯧꯒꯕꯥ ꯍꯥꯏꯁꯦ ꯑꯅꯝꯕ ꯂꯣꯏ ꯀꯥꯟꯅꯔꯦꯗꯅ ꯃꯣꯏ
ꯎꯝ
ꯑꯦ ꯀꯩ ꯌꯦꯟꯖꯥꯡ ꯇꯧꯔꯦ ꯍꯥꯏꯔꯗꯤ ꯑꯦ ꯀꯩꯅꯣ ꯇꯧꯔꯦ ꯍꯥꯏꯔꯗꯤ ꯍꯥꯎ ꯊꯣꯡꯉ ꯂꯣꯏꯅꯤꯡꯗꯅ
ꯎꯝ ꯍꯣꯏ ꯁꯤꯁꯨ ꯈꯪꯗꯦꯅ ꯇꯧꯔꯤꯁꯦ
ꯍꯌꯦꯡꯁꯨ ꯑꯥ ꯆꯠꯇꯔꯣ
ꯑꯗꯨ ꯑꯗꯨ ꯈꯪ ꯊ ꯂꯦꯕ ꯍꯥꯏ ꯀꯌꯥ ꯊꯥꯛꯇꯦ
ꯑꯣ ꯊꯒꯂ ꯀꯕ ꯎ
ꯀꯩꯅꯣꯅ ꯅꯪꯅ ꯉꯁꯥꯏ ꯁꯦꯝꯈꯤꯕꯗꯨꯅ ꯑꯗꯨꯕꯨꯗꯤ ꯑꯦꯁ ꯆꯠꯇꯧ ꯃꯥꯟꯗꯦ ꯑꯗꯨꯗꯤ ꯍꯥꯏꯔꯛꯄꯅꯦ ꯀꯔꯤꯝ ꯍꯥꯏꯔꯛꯇꯕꯅꯤꯅ
ꯎꯝ ꯑꯔꯁꯨꯨ ꯋꯥꯔ ꯃꯣꯏꯅ ꯈꯣꯏ ꯁ ꯁ꯭ꯋꯥꯏꯅ ꯑꯣꯏꯅꯂ ꯎꯝ
ꯁꯤ ꯁꯤꯗ ꯗꯤꯗꯤꯤ ꯇꯕ ꯂꯩꯕ ꯑꯗꯨ ꯌꯥꯝ ꯐꯩꯗꯦ
ꯑꯒꯦ
ꯑꯗꯗꯤ ꯇꯦꯟ ꯇ ꯎ ꯄꯨꯡ ꯁꯤꯗꯒꯤ ꯆꯥꯛ ꯇꯥꯗ ꯆꯥꯔꯁꯦ ꯍꯥꯏ ꯆꯥꯛ ꯆꯥꯕꯗ ꯈꯛꯇꯪ ꯋꯥꯅꯦꯕ
ꯎꯝ
ꯍ ꯆꯥꯔꯁꯦ ꯍꯥꯏꯔꯅꯤꯁꯤꯗ ꯄꯨꯡ ꯇꯔꯦꯠ ꯑꯗꯨꯋꯥꯏꯗ ꯆꯠꯂꯅꯤ ꯊꯥ ꯌꯧ ꯇꯔꯦꯠ ꯃꯈꯥꯏ ꯅꯤꯄꯥꯟ ꯑꯗꯨꯋꯥꯏꯗꯩ ꯍꯧꯔꯦꯅ ꯈꯜꯂꯣ ꯀꯥꯂꯤ ꯑꯅꯤꯅ ꯉ ꯊꯦꯡꯉꯦ ꯅꯨꯃꯤꯠ ꯇ ꯃꯉꯥ ꯑꯗꯨꯋꯥꯏꯃꯨꯛ ꯇꯥ ꯍꯥꯏꯐꯦꯛꯇ ꯂꯣꯏꯁꯤꯟꯕꯗꯣ ꯑꯗꯨꯗꯤ ꯄꯨꯡ ꯅꯤꯄꯥꯟꯗꯩ ꯄꯨꯡ ꯃꯉꯥꯗꯤ ꯏꯁꯇ꯭ꯔꯦꯠ ꯗ꯭ꯌꯨꯇꯤꯗꯩꯗ ꯃꯥ ꯍꯦꯟꯈ꯭ꯔꯦ ꯑꯗꯨꯁꯨ
ꯎꯝ
ꯑꯩꯈꯣꯏ ꯉꯥꯏꯍꯥꯛ ꯄꯨꯡ ꯑꯃꯕꯨꯗꯤ ꯄꯨꯡ ꯀꯩꯅꯣ ꯑꯗꯨꯋꯥꯏꯗ ꯆꯔꯅꯤ ꯄꯨꯡ ꯇꯔꯥꯃꯨꯛ ꯕꯥꯔꯣ ꯇꯔꯥ ꯇꯔꯃꯉ ꯕꯥꯔꯑꯣꯗꯥ ꯍꯥꯏꯆꯥꯅꯤ
ꯃꯥꯅꯦ
ꯑꯗꯒꯤ ꯄꯨꯡ ꯑꯃꯐꯥꯎ ꯄꯨꯡ ꯑꯃꯕꯨꯗꯤ
ꯎꯝ
ꯂꯩꯩꯕ ꯅꯠꯇ꯭ꯔꯗꯤ
ꯁꯁ ꯈꯔ ꯌꯥꯔꯣ ꯉꯁ
ꯍꯥꯥ
ꯁꯃꯟ ꯈꯥꯔꯨ ꯍꯥꯏꯔꯣ ꯀꯩ ꯀꯩ ꯊꯕꯛ ꯇꯧꯏꯤ ꯍꯥꯏꯕꯅꯣ
ꯅꯠꯇꯦ ꯅꯠꯇꯦꯗ ꯁ ꯁꯝꯕꯟ ꯑꯩꯈꯣꯏ ꯇꯨꯔꯦꯜ ꯃꯄꯥꯟꯒꯤꯗ ꯀꯩꯅꯣꯒꯤ ꯁꯣꯔꯣꯛ ꯃꯄꯥꯟꯒꯤꯗ ꯌꯨꯝꯒꯤ ꯄꯔꯦꯡꯒꯤꯗꯣ ꯑ ꯑꯗꯨꯒꯤ ꯁꯝꯕꯜꯗꯣ ꯀꯛꯄꯅꯤꯅ
ꯑꯣ
ꯁ ꯋꯥ ꯈꯥꯟꯗ ꯀꯄꯅꯤ
ꯎꯝ ꯁꯨꯝ ꯁꯨꯝ ꯆꯜꯂꯒ ꯁꯥꯒꯠꯂꯛꯦꯅꯦ ꯀꯂ ꯑꯅꯤꯅꯦ ꯍꯣꯃꯥꯡꯅꯕꯅꯕ ꯂꯥꯎꯔꯦꯅꯦ
ꯏꯨꯖꯔ ꯑꯗꯨ ꯅꯨꯡꯉꯥꯏꯜꯂꯦꯂꯨꯖꯔ ꯀꯩꯅꯣ ꯇꯧ ꯈꯨꯃꯥꯡ ꯊꯣꯛꯒꯠꯂꯛꯄꯅꯤꯅ
ꯆꯪꯉꯦ ꯇꯧꯕꯧꯕꯅꯦ ꯆꯪꯉꯦ ꯑꯩ ꯑꯗꯨꯝ ꯆꯠꯇꯣꯛꯑꯒꯀꯣ ꯉꯍꯥꯛꯇꯪ ꯃꯄꯥꯟꯗ ꯑꯃꯨꯛ ꯍꯪꯆꯤ ꯂꯥꯡꯕ ꯃꯤꯀꯣ
ꯉꯁꯤꯗꯤ ꯀꯌꯥꯃꯨꯛ ꯁꯥꯔꯒꯦ
ꯉꯁꯤꯒꯤꯔꯣ ꯑꯁ ꯉꯁꯤ ꯇꯧꯗ꯭ꯔꯤꯗ ꯅꯪ ꯌꯥꯁꯨꯁ ꯅꯅꯨꯡꯊꯅ ꯑꯗꯨꯕꯁꯤ ꯂꯣꯏꯔꯕꯅꯦ ꯉꯁꯥꯏ ꯑꯛ ꯋꯥꯛꯀꯤꯡꯁꯤ ꯂꯣꯏꯔꯒ ꯑꯃꯨꯛ ꯍꯜꯂꯒ ꯄꯨꯡ ꯇꯔꯥꯃꯨꯛ ꯥꯏꯗꯦ ꯇꯨꯝꯃ ꯇꯨꯝꯃꯁꯦ ꯄꯨꯡ ꯕꯥꯔꯣ ꯇꯂꯥ ꯊꯝꯕꯅꯦ ꯕꯔꯣ ꯃꯈꯥꯏ ꯑꯗꯨꯋꯥꯏꯗ ꯍꯧꯒꯠꯂꯒ ꯗ꯭ꯔꯦꯁ ꯁꯤꯔꯒ ꯊꯣꯛꯂꯛꯅꯤ ꯍꯣꯔꯦꯟꯅꯤꯡ ꯈꯪꯗꯤ
ꯎ ꯑꯗꯨꯒ ꯉꯁꯤ ꯉꯁꯤꯗꯤ ꯃꯉꯥ ꯀꯩꯅꯣ ꯇꯧꯔꯁꯦ ꯃꯔꯤ ꯃꯔꯤ ꯑꯗꯨꯝ ꯇꯧꯔꯁꯦ
ꯌꯥꯏ ꯍꯨꯛ ꯍ ꯑꯃꯨꯛ ꯌꯦ ꯃꯒꯤ ꯇ ꯆꯥꯛ ꯆꯔꯒ ꯀꯣ ꯔ ꯀ ꯇꯅꯣ ꯎꯝ ꯏ
ꯑ ꯎ ꯑꯩ ꯌꯣꯡꯆꯥꯛ ꯅꯨꯡ ꯊꯣꯡꯇꯣꯛꯑꯒ ꯂꯣꯏꯔꯦ ꯍꯥꯏꯔ ꯀꯥꯟꯗ
ꯎꯝ ꯊꯣꯡꯗꯣꯛꯎꯔꯣ ꯅꯣꯏ ꯅꯣꯏ ꯁꯋꯥꯏ ꯂꯩꯇ꯭ꯔꯣ ꯂꯩꯕ꯭ꯔꯣ
ꯂꯩꯌꯦ
ꯎꯝ ꯑꯣ ꯍꯣ
ꯗꯨꯀꯥꯟꯗ ꯍꯣꯔꯦꯟ ꯌꯥꯝ ꯀꯩꯅꯣ ꯇꯧꯔꯒ ꯑꯃꯛ ꯊꯁꯦꯕ
ꯍꯣꯏ ꯍꯥꯎꯅ ꯊꯣꯡꯗꯣꯛꯎꯔꯣ ꯑꯩꯁꯨ ꯆꯪꯉ ꯍꯥꯎꯕ ꯍꯥꯎꯇꯕ